ꯇꯕ꯭ꯔꯣ ꯑꯣ ꯑꯣ ꯇꯥꯏꯌꯦ ꯇꯥꯏꯌꯦ
ꯀꯩꯗꯧꯔꯥ ꯂꯩꯒꯦ
ꯑꯗꯨꯝ ꯑꯗꯨꯝ ꯇꯨꯝꯃꯦ ꯀꯩꯅꯣꯟ ꯅꯪꯉꯣꯟꯗꯗꯤ ꯅꯨꯡ ꯍꯧꯖꯤꯛ ꯅꯨꯡꯗꯥꯡꯔꯣ
ꯏꯁ ꯅꯨꯡꯗꯥꯡ ꯅꯠꯇꯦꯍꯦ ꯑꯩ ꯅꯨꯡꯗꯥꯡꯒꯤ ꯃꯌꯥꯝꯕ
ꯑꯥ ꯀꯔꯤ ꯃꯈꯣꯟꯗꯣ ꯇꯥꯏ ꯑꯃ ꯅꯨꯡꯗꯥꯡꯗ
ꯆꯤ ꯆꯤꯠ ꯆꯤ ꯆꯤꯠ ꯆꯤꯠ ꯇꯥꯕꯗꯣ ꯑꯣ
ꯅꯨꯡꯗꯥꯡ ꯑꯣꯏꯔꯥꯀꯥꯟ
ꯁꯇꯤꯟꯒꯤ ꯃꯈꯣꯟꯅꯦꯗ ꯁꯤꯗꯤ
ꯍꯣꯏꯅꯦꯗꯤ ꯎꯝ ꯎꯝ
ꯈꯣꯏ ꯆꯨꯞꯅ ꯆꯠꯂ ꯂꯩꯌꯦ ꯈꯣꯏ ꯆꯨꯞꯅꯤꯡꯉꯥꯏ ꯄꯨꯔꯤꯗ
ꯎꯝ ꯅꯨꯉꯥꯏꯌꯦ ꯅꯣꯏꯗꯤ ꯇꯣꯛꯅꯤꯡꯉꯦ ꯑꯩꯁꯨ
ꯍꯦꯟꯅ ꯅꯨꯡꯉꯥꯏ ꯂꯥꯛꯑꯣꯅꯥ
ꯏꯁ
ꯅꯪꯗꯤ ꯅꯨꯡꯉꯥꯏꯅ ꯇꯨꯝꯃ ꯂꯩꯔꯝꯃꯒ ꯏꯠꯁ
ꯇꯨꯝꯕꯖꯦ ꯋꯥꯔꯦ
ꯑꯩꯒꯤ ꯅꯪ ꯃꯪꯗꯒ ꯑꯩꯕꯨ ꯎꯗ꯭ꯔꯣ ꯍꯥ
ꯎꯋꯦ ꯎꯋꯦ ꯍꯧꯖꯤꯁꯨ ꯎꯋꯦ
ꯀꯃꯥꯏ ꯇꯧꯔ ꯂꯩꯔꯕ꯭ꯔꯥ ꯅꯪꯒꯤ ꯃꯪꯗ ꯑꯩꯗꯣ ꯆꯥꯛ ꯆꯥꯔꯒꯦ ꯂꯩꯔꯝꯕ꯭ꯔꯥ
ꯍꯦ ꯆꯥꯛ ꯆꯥꯅꯤꯡꯉꯦ ꯍꯧꯖꯤꯛ ꯅꯪ ꯉꯥ ꯐꯥꯒꯦ ꯆꯠꯄ ꯎꯑꯦ ꯀꯔꯤꯅꯣ ꯄꯨꯔꯒ ꯑꯥ ꯄꯨꯈ꯭ꯔꯤꯗ ꯍꯥꯏꯕ
ꯄꯨꯈ꯭ꯔꯤꯗ ꯅꯠꯇꯦ ꯒ꯭ꯔꯥꯎꯟꯗꯅꯤ
ꯒ꯭ꯔꯥꯎꯟꯗ ꯒ꯭ꯔꯥꯎꯟ ꯃꯇꯥꯢꯗ ꯄꯨ ꯈ꯭ꯔꯤ ꯂꯩꯕ꯭ꯔꯣ
ꯅꯠꯗꯦꯗ ꯁꯤ ꯄꯨꯈ꯭ꯔꯤ ꯌꯥꯝ ꯄꯨꯈ꯭ꯔꯤ ꯌꯥꯝ ꯆꯥꯎꯕꯀꯣ ꯆꯨꯝꯅ ꯆꯠꯂ ꯂꯩꯕ
ꯅꯊꯟꯗꯔꯣ
ꯅꯠꯇꯦ ꯏꯊꯟꯗ ꯅꯠꯇꯦ ꯃꯤ ꯑꯩ ꯄꯥꯔꯒ ꯃꯤ ꯃꯉꯥ
ꯋꯥ ꯅꯣꯢ ꯆꯦ
ꯑꯝꯇ ꯐꯥꯎ ꯐꯪꯗ꯭ꯔꯤ ꯑꯗꯨ ꯑꯣꯏꯔꯁꯨ ꯃꯤ ꯌꯥꯝꯃꯟꯕꯒꯤꯔ ꯀꯔꯤꯒꯤꯔꯥ ꯈꯪꯗꯦ ꯐꯪꯗꯔꯤ ꯑꯝꯇ ꯐꯥꯎ
ꯐꯡꯅꯤ ꯉꯥꯗꯨ ꯊꯣꯡꯅꯤꯡꯉ ꯆꯥꯔꯣ
ꯀꯤꯂꯣ ꯑꯃꯃꯨꯛ ꯃꯨꯟꯗꯥꯗꯗꯤ ꯀꯤꯂꯣ ꯑꯃꯃꯨꯛ ꯐꯥꯕ ꯐꯪꯉꯒ ꯑꯁ ꯅꯨꯡꯉꯥꯏꯅ ꯆꯥꯒꯦ ꯈꯟꯅ ꯂꯩꯔꯝꯕꯅꯤ ꯍꯧꯖꯤꯛꯐꯥꯎ ꯑꯝꯇ ꯐꯪꯗ꯭ꯔꯤ
ꯐꯪꯅꯤꯗ
ꯅꯪꯗꯤ ꯀꯅꯥ ꯀꯅꯥꯅ ꯀꯥ ꯂꯩꯕꯅꯣ
ꯑꯩꯁꯨ ꯏꯃꯅꯕꯤ ꯑꯩꯈꯣꯢ ꯍꯨꯝ ꯂꯩ
ꯁꯦꯁ ꯌꯥꯝ ꯅꯨꯡꯉꯥꯏꯔꯦꯀꯣ
ꯀꯗꯥꯢꯗꯩꯅꯣ ꯈꯨꯂꯥꯡꯁꯤꯃ
ꯅꯃꯥꯟꯅꯕꯤꯁꯤꯡꯗꯣ ꯁꯝ ꯈꯣꯏꯕ ꯌꯥꯎꯕ꯭ꯔꯥ
ꯈꯪꯗꯦ ꯌꯥꯎꯗꯦ ꯁꯝ ꯈꯣꯏꯕ ꯂꯩꯇꯦ
ꯌꯥꯎꯗ꯭ꯔꯗꯤ ꯅꯪꯅ ꯈꯣꯏꯍꯜꯂꯣ
ꯃꯀꯣꯛꯇ ꯄꯪꯐꯨꯗ ꯐꯨ ꯈꯣꯏꯔꯛꯀꯅꯤ
ꯅꯣꯛꯅꯤꯡꯒ꯭ꯔꯦ ꯅꯪꯗꯨ
ꯎꯝ
ꯇꯥꯅꯤꯡꯗꯦ ꯅꯨꯉꯥꯏꯌꯦ ꯅꯣꯏꯇꯤ
ꯑꯗꯨ ꯂꯥꯛꯑꯣ ꯍꯥꯏꯅ ꯉꯁꯥꯏ ꯐꯣꯟ ꯇꯧꯔꯒ ꯅꯪ ꯂꯥꯛ ꯐꯠꯇꯕꯗꯣ ꯄꯥꯏꯈꯠꯇꯕꯗꯣ
ꯂꯥꯛ ꯂꯥꯎꯅꯤꯡꯉꯥꯏ ꯂꯣꯅꯤꯡ ꯂꯣꯅꯤꯡꯉꯥꯏ ꯂꯥꯛꯎ
ꯐꯣꯟ ꯇꯧꯔꯒ ꯄꯥꯏꯈꯠꯇꯕꯗꯣ ꯐꯣꯟ ꯃꯉꯥꯔꯛ ꯑꯣꯏꯔꯝꯒꯅꯤ ꯅꯪ ꯇꯧꯔꯛꯄ ꯅꯪ
ꯑꯩ ꯈꯪꯗꯦ ꯉꯁꯥꯏ ꯑꯩ ꯁꯤꯗ ꯋꯥꯔꯤ ꯁꯥꯕꯅꯦ ꯑꯩꯈꯣꯏ ꯏꯃꯥꯟꯅꯕꯤ ꯑꯁꯤꯒꯤ ꯁꯤꯗ ꯎꯝ
ꯀꯔꯤꯒꯤ ꯃꯇꯥꯡꯗ ꯁꯥꯕ ꯃꯤ ꯍꯨꯔꯥꯟꯅꯤꯡ ꯃꯤꯒꯤ ꯄꯣꯠ ꯍꯨꯔꯥꯟꯅꯤꯡꯉꯥꯏ ꯁꯥꯔꯤꯔꯣ ꯍꯧꯖꯤꯛꯀꯥꯟꯁꯦ ꯍꯧꯖꯤꯛꯀꯥꯟ
ꯆꯥꯛ ꯂꯥꯑꯃꯦ ꯍꯥꯏꯔꯤꯁꯦ ꯃꯤ ꯅꯤꯁꯥ ꯆꯥꯎ ꯍꯥꯏꯌꯣ
ꯇꯥꯡꯅꯤꯅ ꯆꯥꯛ ꯂꯝꯃꯦ ꯀꯩꯅꯣ ꯆꯥꯛ ꯄꯤꯌꯣ
ꯂꯪ ꯂꯥꯛꯑꯒꯦ ꯑꯗꯨꯗꯤ
ꯍꯣ
ꯎꯝ ꯂꯪꯂꯛꯀ‌ꯦ
ꯑꯩꯆꯛ ꯆꯗ꯭ꯔꯤꯕ
ꯅꯪ ꯉꯍꯥꯁꯨ ꯆꯥꯛ ꯅꯪ ꯆꯥꯛ ꯆꯥꯕ ꯍꯩꯔꯕ꯭ꯔꯥꯅꯦ ꯅꯍꯥꯟꯗꯤ ꯆꯥꯛ ꯆꯥꯗ꯭ꯔꯤꯌꯦ ꯑꯉꯥꯡꯒꯤ ꯀꯩꯅꯣ ꯄꯣꯍꯥ ꯄꯣꯍꯥ ꯅꯠ ꯑꯉꯥꯡ ꯑꯉꯥꯡꯅ ꯆꯍꯤ ꯆꯥꯕꯗꯣ ꯁꯨꯒꯥꯏꯔꯒ ꯆꯥꯕꯗ ꯑꯗꯨ ꯆꯥ ꯍꯥꯏꯕ ꯅꯠꯇꯦ
ꯑꯗꯨꯨꯁꯨꯨ ꯆꯥꯕ ꯆꯥꯕ ꯐꯥꯎ ꯐꯪꯗ꯭ꯔꯦ ꯐꯪꯗ꯭ꯔꯦ
ꯆꯥꯛ ꯍꯥꯏꯕ ꯄꯣꯠꯁꯤ ꯆꯥꯔꯨꯅꯨ ꯀꯩꯁꯨ ꯀꯥꯟꯅꯗꯕ ꯄꯣꯠꯅꯤ ꯄꯨꯣꯛꯛ ꯊꯜꯂꯒ ꯇꯨꯝꯅꯤꯡꯂꯛꯅꯤꯡꯉꯥꯏꯅꯤ
ꯃꯕꯨꯛ ꯐꯠꯇ‌ꯦ ꯁꯤꯅꯨꯄꯥꯖꯤ
ꯍꯥꯥ
ꯃꯥ ꯑꯩ ꯅꯨꯄꯥ ꯅꯠꯇꯦꯍꯦ ꯄꯥꯈꯪꯅꯦꯍꯦ
ꯅꯪ ꯅꯨꯄꯥ ꯅꯠ ꯇꯔ‌ꯣ ꯍ‌ꯣꯃꯣꯔ‌ꯣ
ꯄꯥꯒ ꯄꯥꯈꯪꯁꯦ ꯌꯥꯝ ꯈꯦꯠꯅꯕꯅꯦꯀꯣ
ꯑꯦ ꯄꯈꯪꯗꯤ ꯁꯥꯅꯤꯡꯕ ꯑꯗꯨ ꯋꯥꯔꯤꯁꯤꯗꯤ ꯑꯉꯥꯡ ꯑꯉꯥꯡ ꯃꯆꯥ ꯀꯃꯥꯏꯅ ꯑꯩ ꯏꯅꯥꯎ ꯅꯨꯨꯄꯤ ꯑꯣꯏꯔ ꯑꯦ ꯏꯅꯥꯎ ꯑꯩ ꯏꯅꯥꯎ ꯅꯨꯨꯄꯥ ꯑꯣꯏꯔꯝꯃꯤ ꯅꯪ
ꯍꯥꯏ
ꯑꯩꯒꯤ ꯏꯆꯥꯒꯤ ꯂꯤꯡꯒꯥ ꯑꯣꯏꯔꯝꯒꯅꯤ ꯅꯪꯗꯣ ꯑꯗꯨ ꯑꯣꯏꯔꯗꯤ
ꯎꯝ
ꯅ‌ꯣꯏꯗꯤ ꯅꯆꯤꯟ ꯅꯅꯥꯎ ꯀꯌꯥꯃꯨꯛ ꯁꯨꯨꯒꯦ
ꯃꯔꯤ
ꯋꯥ ꯃꯔꯤ ꯃꯔꯤꯈꯛꯇꯪ
ꯎꯝ
ꯇꯔꯨꯛ ꯑꯃꯨꯒ ꯄꯣꯛꯑꯣ ꯍꯥꯏꯌꯣ
ꯀꯅꯥꯅ ꯄ‌ꯣꯛꯄ ꯉꯝꯗ‌ꯣꯏꯅ‌ꯣ
ꯅꯣꯏꯃꯥꯅ ꯅꯪꯗꯤ ꯅꯪꯗꯤ ꯅꯪꯗꯤ ꯑꯍꯥꯟꯕꯔꯣ ꯑꯅꯤ ꯁꯨꯕꯔ‌ꯣ ꯁꯨꯕꯔꯣ ꯑꯍꯨꯝ ꯁꯨꯕꯔꯣ ꯃꯔꯤ ꯁꯨꯕꯔꯣ
ꯀꯣ ꯑꯍꯥꯟꯕꯁꯤꯡꯁꯦ ꯑꯍꯥꯎ ꯑꯍꯥꯎꯕ ꯌꯥꯝ ꯆꯒꯜꯂꯦ ꯍꯥꯏꯌꯦ ꯌꯨꯝꯅ ꯅꯨꯡꯁꯤꯕꯁꯨꯍꯦꯂꯦ ꯍꯥꯏꯌꯦ ꯆꯨꯝꯃꯝꯒꯅꯤ ꯀꯣ
ꯈꯪꯗ꯭ꯔꯦ
ꯑꯦꯁ ꯅꯪꯏꯃꯥꯅ ꯅꯪꯕꯨ
ꯑꯍꯥꯟꯕ ꯑꯣꯏꯕꯤꯒꯤ ꯑꯍ ꯑꯍꯥꯟꯕ ꯑꯣꯏꯕꯩ ꯋꯥꯏꯕ ꯔꯦꯁꯄꯣꯟꯁꯤꯕꯤꯂꯤꯇꯤ ꯇꯤ ꯂꯧꯋꯦ ꯐꯦꯝꯂꯤ
ꯅꯣꯏ ꯃꯥꯗ ꯅꯪꯕꯨ ꯀꯥꯂꯦꯖꯥ ꯈꯛꯇꯪ ꯄꯤꯖꯕ ꯃꯥꯜꯂꯦ ꯌꯦꯟ ꯌꯦꯟꯒꯤ ꯀꯂꯦꯖꯥ ꯑꯗꯣ ꯑꯗꯨ ꯇꯪ ꯄꯤꯖꯕ ꯃꯥꯂꯦ ꯅꯪꯕꯨ
ꯁꯤ ꯅꯨ ꯐꯥ ꯆꯥꯅꯤꯡꯈ꯭ꯔꯦꯗ ꯍꯥꯏꯔꯨꯅꯨꯗ ꯆꯥꯛꯂꯥꯝꯕ ꯃꯇꯝꯗ
ꯎꯝ ꯂꯥꯝꯒꯅꯨ ꯂꯥꯝꯒꯅꯨ ꯑꯩ ꯍꯧꯖꯤꯛ ꯊꯥꯕꯤꯒꯦ ꯐꯣꯟꯗ
ꯁꯥꯔꯛꯑꯣ ꯌꯥꯝꯁ ꯂꯝꯃꯦ ꯑꯩ ꯍꯧꯖꯤꯛ ꯂꯩꯔꯤꯁꯦ ꯍꯣꯁꯇꯦꯜꯗꯨꯅꯦꯕꯀꯣ ꯃꯣꯁꯦ ꯄꯨꯡ ꯑꯃꯗ ꯑꯣꯏꯅ ꯆꯥꯛ ꯄꯤꯕ ꯑꯌꯨꯛꯀꯤ ꯑꯗꯨ ꯉꯥꯏ ꯑꯗꯨ ꯑꯁ ꯃꯐꯝ ꯍꯥꯏꯕ ꯌꯥꯇꯦ ꯁꯤꯗ
ꯑꯧ ꯑꯁꯦꯡꯕꯅꯤꯅꯦ ꯑꯗꯨ ꯑꯩ ꯐꯥꯕ ꯂꯥꯛꯀꯅꯦ ꯍꯥꯏꯗꯣꯛꯑꯗꯤ
ꯑꯣ ꯅꯪ ꯑꯩ ꯍꯩꯗꯤ ꯅꯪ ꯑꯩꯕꯨ ꯑꯩꯉꯣꯟꯗ ꯂꯥꯛ ꯑꯆꯥꯄꯣꯠ ꯑꯆꯥꯄꯣꯠ ꯌꯥꯝ ꯑꯗꯨꯝ ꯅꯨꯡꯇꯤ ꯄꯨꯔꯥ ꯂꯥꯛꯑꯣ ꯍꯥꯏꯕꯅꯦ
ꯑꯆꯥꯄꯣꯠ ꯕꯦꯀ꯭ꯔꯤꯒꯤ ꯐꯦꯛꯇꯣꯔꯤ ꯑꯃꯗꯣ ꯄꯨꯔꯒ ꯂꯥꯛꯒꯦ
ꯂꯥꯛꯑꯣ ꯕꯀ꯭ꯔꯤꯗꯤ ꯄꯥꯝꯗꯦ
ꯀꯔꯤꯒꯤ ꯄꯥꯝꯕ ꯑꯃꯦꯔꯤꯀꯥꯒꯤ ꯄꯥꯝꯕ꯭ꯔꯥ
ꯍꯧꯖꯤꯛ ꯆꯥꯅꯤꯡꯕꯁꯦ ꯃꯔꯣꯛ ꯑꯁꯥꯕ ꯔꯣꯛ ꯑꯁꯥꯕꯒꯨꯝꯕ ꯍꯧꯖꯤꯛ ꯅꯪꯅ ꯐꯥꯕ ꯆꯠꯄꯒꯨꯝꯕ
ꯋꯥꯆꯞꯇ ꯊꯥꯕꯤꯒꯦꯀꯣ ꯑꯗꯨꯗꯤ
ꯀ꯭ꯔꯥꯃꯥꯏ ꯆꯥꯗꯣꯏꯅꯣ
ꯑꯩꯁ ꯊꯥꯕꯤꯕꯗꯣ ꯅꯪ ꯀꯩꯅꯣꯗ ꯆꯠꯂꯣ ꯁꯥꯏꯕꯔꯗ ꯆꯠꯂꯒ ꯆꯥꯝ ꯊꯣꯛꯑꯣ ꯆꯤꯡꯊꯣꯛꯑꯣ ꯑꯗꯨꯒ ꯆꯥꯁꯤꯜꯂꯣ ꯑꯗꯨ ꯍꯥꯎꯕꯅꯤꯍꯦ
ꯁꯤꯏ ꯍꯣꯔꯦꯟ ꯋꯥꯆꯞꯇ ꯅꯪ ꯀꯩꯅꯣ ꯀꯔꯤꯅꯣ ꯇꯧꯅꯤꯀꯣ ꯅꯪ ꯁꯦ ꯍꯣꯔꯦꯟ ꯌꯦꯡꯉꯣ ꯅꯪ
ꯍꯝ
ꯍꯣꯔꯦꯟ ꯌꯦꯡꯉꯣꯕ
ꯍꯣꯔꯦꯟ ꯑꯩ ꯑꯩ ꯌꯥꯝ ꯐꯥꯖꯕꯅꯦꯍꯦ ꯌꯦꯡꯗ꯭ꯔꯥꯁꯨ ꯌꯥꯔꯦꯍꯦ
ꯅꯪ ꯗꯤꯄꯤꯗ ꯍꯥꯏꯕꯗꯤ ꯅꯪꯅ
ꯏ ꯑꯩ ꯅꯠꯇ꯭ꯔꯗꯤ ꯏꯄꯥꯕꯨ ꯍꯥꯞꯀꯗ꯭ꯔꯣ
ꯈꯪꯃꯦ ꯑꯗꯨꯗꯤ ꯈꯪꯉꯦ ꯃꯁꯛ ꯈꯪꯉꯦ
ꯑꯩ ꯈꯪꯉꯦ ꯍꯥꯏꯕ
ꯃꯁꯛ ꯈꯪꯉꯦ
ꯈꯪꯂꯝꯒꯅꯤ ꯈꯪꯂꯝꯒꯅꯤ ꯅꯍꯥꯟ ꯊꯦꯡꯅꯕꯗꯣ
ꯌꯥꯝ ꯌꯥꯝ ꯍꯩꯄꯥ ꯁꯥꯕꯗꯣ
ꯅꯍꯥꯟ ꯊꯦꯡꯅꯥꯕꯗꯣ
ꯃꯌꯥꯝ ꯍꯩꯄꯥ ꯁꯥꯕꯗꯣ
ꯅꯍꯥꯟ
ꯅꯨꯄꯤ ꯅꯨꯄꯤ ꯅꯨꯄꯤꯒ ꯌꯥꯝ ꯀꯣꯏꯕ ꯅꯨꯄꯥꯗꯣ
ꯅꯨꯄꯤꯗꯤ ꯀꯨꯟꯊ꯭ꯔꯥ ꯈꯛꯇꯪꯅꯤꯗ ꯀꯣꯏꯕ ꯌꯥꯗꯦꯗ ꯀꯥꯏꯗꯒꯤ ꯀꯨꯟꯊ꯭ꯔꯥ ꯀꯨꯟꯊ꯭ꯔꯥ ꯀꯣꯏꯌꯦꯕꯨ ꯅꯨꯄꯤ ꯌꯥꯝꯕ ꯀꯥꯏ
ꯅꯤꯐꯨ ꯆꯨꯔꯂꯨ ꯑꯣꯏꯔꯝꯅꯤ ꯅꯪꯗꯤ
ꯅꯨꯄꯤ ꯀꯨꯟꯊ꯭ꯔꯥ ꯈꯇꯪꯅꯦ ꯀꯣꯏꯕ ꯑꯁ ꯑꯗꯨꯐꯥꯎ ꯌꯥꯝꯗꯦ ꯍꯥꯏꯅ ꯑꯩꯈꯣꯏ ꯏꯃꯥ ꯏꯄꯥꯅ ꯑꯃꯨꯛ ꯇꯔꯥ ꯇꯔꯥ ꯊꯤ ꯑꯃꯨꯛ
ꯔꯦꯗꯤꯗꯤꯗꯤ ꯌꯧꯔꯣꯗꯣꯏꯗꯤ ꯂꯥꯛꯑꯣ ꯆꯠꯂꯣ
ꯅꯪꯗꯤꯛ
ꯑꯗꯨ ꯐꯥꯡ ꯐꯪꯕ ꯃꯠ ꯇꯝꯗ ꯀꯔꯤꯕ ꯆꯥꯛ ꯆꯥꯅꯉꯥꯏ ꯄꯥꯎ ꯄꯤꯔꯣꯀꯣ
ꯏꯁ ꯆꯥꯛ ꯆꯥꯅꯤꯡꯉꯥꯏ ꯈꯛꯇꯪ ꯅꯠꯇꯦꯅꯦ ꯀꯣꯟꯁꯨ ꯐꯦꯡꯅꯩ ꯀꯥꯎꯔꯛꯇꯣꯏꯅꯤꯅꯦ
ꯀꯣꯟꯁꯨ ꯐꯦꯡꯉꯣꯏꯍꯦ ꯁꯨꯡꯐꯦꯡ ꯐꯦꯡ ꯑꯗꯨꯏ ꯅꯪ ꯅꯨꯄꯥ ꯅꯨꯄꯤ ꯌꯥꯝ ꯂꯩꯅꯤꯅ ꯑꯗꯨ ꯅꯤꯐꯨ ꯃꯣꯏꯅ ꯃꯣꯏꯅ ꯁꯟꯗ꯭ꯔꯗꯤ ꯔꯇꯦ
ꯑꯩ ꯅꯨꯄꯤꯁꯤꯡꯗꯤ ꯆꯥꯅꯤꯉꯥꯏꯒ ꯇꯨꯝꯅꯤꯉꯥꯏꯒ ꯀꯦꯅꯤꯡꯉꯥꯏ ꯑꯗꯨ ꯈꯇꯪ ꯀꯣꯟ ꯐꯦꯡꯕ ꯈꯣꯠꯄ ꯅꯣꯏꯅ ꯇꯧꯒꯗꯕꯅꯤꯅꯦ
ꯅꯨꯞ ꯄꯥꯁꯤꯡꯁꯤ ꯋꯥꯔꯤꯗꯤ ꯑꯗꯨꯝ ꯍꯥꯏ ꯑꯗꯨ ꯑꯁꯦꯡꯕ ꯂꯥꯛꯄ ꯅꯨꯃꯤꯠꯗꯨꯗꯤ ꯎꯝ ꯑꯩꯅ ꯄꯤꯈꯛ ꯅꯨꯄꯤꯗ ꯈꯛꯇ ꯊꯕꯛ ꯄꯤꯅꯤꯌꯦ
ꯑꯁꯦꯡꯕ ꯂꯥꯛꯄ ꯃꯇꯝꯗꯗꯤ ꯅꯨꯄꯤꯕꯨ ꯍꯦꯟꯅ ꯂꯨꯅ ꯇꯧꯕ ꯃꯥꯜꯂꯦ ꯀꯣ ꯋꯥ ꯍꯥꯏꯕꯗꯒꯤ ꯍꯦꯟꯅ ꯃꯈꯨꯠ ꯄꯥꯎ ꯆꯥꯝꯕꯤꯕ ꯃꯥꯜꯂꯦ ꯆꯥꯛꯐꯥꯎ ꯏꯟꯕꯤꯕ ꯃꯥꯜꯂꯦ ꯑꯁꯦꯡꯕ ꯂꯥꯛꯄ ꯀꯥꯟꯗꯗꯤ ꯅꯨꯄꯥꯁꯤꯡꯁꯦ ꯅꯨꯄꯥꯁꯤꯡꯁꯦ ꯌꯥꯝ ꯐꯕꯅꯦꯀꯣ
ꯅꯨꯄꯥꯁꯦ ꯌꯥꯝ ꯀꯩꯕ ꯍꯌꯨꯝ ꯄꯛꯇꯦꯍꯦ
ꯍꯥ ꯅꯨꯄꯥꯁꯤꯡꯁꯦ ꯀꯗꯥꯏꯗꯒꯤꯅꯣ ꯍꯥꯏꯕ ꯇꯥꯕ꯭ꯔꯣ ꯅꯨꯄꯥꯁꯤꯡꯁꯦ ꯑꯇꯤꯌꯥꯗꯒꯤ ꯄꯥꯏꯔꯛꯄ ꯅꯠꯇꯤꯌꯦ ꯅꯨꯄꯥꯁꯤ ꯀꯗꯥꯏꯗꯒꯤꯅꯣ ꯍꯥꯏꯕꯗꯣ
ꯌꯥꯝ ꯄꯠ
ꯍꯣꯏ ꯅꯨꯄꯤꯗꯤ ꯌꯥꯝ ꯐꯠ ꯇꯕꯅꯦ ꯍꯣꯏ ꯆꯨꯝꯃꯦ
ꯋꯥꯔꯤꯗꯤꯀꯣ ꯃ ꯅꯆꯤꯟꯁꯦ ꯀꯅꯥꯅ ꯁꯦꯝꯕꯤꯕꯅꯣ
ꯂꯦꯁ ꯅꯪ ꯃꯃꯥ ꯅꯪ ꯃꯃꯥꯒꯤ ꯃ ꯃ ꯃꯀꯨꯕꯣꯛ ꯀꯤ ꯃꯃꯥꯅ ꯃꯃꯥꯅ ꯄꯣꯛꯄꯒꯤ ꯃꯆꯥ ꯅꯨ ꯄꯥꯥꯅ ꯃꯆꯥꯅꯨꯄꯥꯒꯤ ꯃꯌꯥꯝꯕꯅ ꯁꯦꯝꯕꯤꯕ
ꯂꯣꯏꯔꯦ ꯆꯤꯟꯗꯤ ꯃꯩꯅ
ꯒ꯭ꯌꯥꯟ ꯇꯥꯔꯦꯀꯣ ꯍꯧꯖꯤꯛꯀꯤꯗꯣ ꯏꯁ ꯑꯩ ꯍꯧꯖꯤꯛ ꯍꯥꯏꯕꯗꯣ ꯅꯣꯏ ꯃꯥꯒꯤ ꯃꯀꯨꯕꯣꯛꯀꯤ ꯃꯅꯦꯝ ꯕꯣꯛꯀꯤ ꯃꯆꯥꯅꯨꯄꯥꯅ ꯑꯍꯟꯅ ꯄꯣꯛꯄ ꯈ꯭ꯋꯥꯏꯗꯤ ꯈꯨꯕꯅ ꯈꯨꯕꯅ ꯂꯧꯕ ꯄꯩꯁꯥ
ꯏꯌ ꯌ ꯌ ꯌ ꯌꯥ ꯈꯨꯌꯥꯟ ꯖꯦꯅꯦꯔꯦꯜ ꯌꯥꯝꯃꯦ ꯅꯪꯗꯤ
ꯅꯪꯁꯦ ꯇꯤꯟꯊ꯭ꯔꯣ ꯌꯥꯝ ꯆꯥꯕ ꯍꯩꯕ ꯃꯥꯜꯂꯦꯗ
ꯇꯤꯟꯊ꯭ꯔꯣ ꯑꯕ
ꯇꯤꯟꯊ꯭ꯔꯣꯠ ꯌꯥꯝ ꯆꯥꯒ ꯆꯥꯕ ꯃꯥꯜꯂꯦ ꯍꯥꯏꯕ ꯅꯪꯗꯣ
ꯈꯪꯗꯦ ꯇꯤꯟꯊ꯭ꯔꯣ ꯍꯥꯏꯕ ꯀꯩꯅꯣ
ꯇꯤꯟꯊ꯭ꯔꯣꯠ ꯍꯥꯏꯗꯤ ꯇꯤꯟꯊ꯭ꯔꯣ ꯍꯥꯏꯗꯤ ꯅꯪ ꯈꯪꯗꯦ ꯂꯩꯕꯥꯛ ꯀꫭꯊꯣꯛꯑꯀꯥꯟꯗ ꯉꯥꯄ꯭ꯔꯨꯝ ꯃꯥꯟꯕ ꯄꯤꯛꯇ꯭ꯔꯨ ꯄꯤꯛꯇ꯭ꯔꯨ ꯊꯣꯛꯂꯛꯄꯗꯣ ꯃꯊꯤꯒꯤꯗꯣ ꯂꯩꯍꯥꯎ ꯌꯥꯝ ꯂꯩꯌ‌ꯦ ꯍꯥꯏꯕꯗꯣ
ꯑ ꯆꯥꯔ‌ꯦ ꯆꯩ ꯆꯥꯅꯤ ꯑꯗꯨ ꯅꯪ ꯍꯧꯖꯤꯛ ꯐꯥꯎꯕ ꯎꯔꯕꯅꯤ ꯐꯥꯔꯒ ꯅꯣꯏ ꯅꯪ ꯆꯥꯅꯤꯡꯉꯥꯏ ꯐꯥꯕꯒꯤ ꯑꯩꯉꯣꯟꯗ ꯇꯥꯏꯅꯕ ꯑꫭꯏꯔꯝꯅꯤ
ꯀꯥꯎꯕꯨ ꯀꯥꯎꯋꯦ ꯅꯪ ꯅꯨꯡꯇꯤꯒꯤ ꯍꯦꯛ ꯍꯦꯛ ꯆꯥꯕ ꯁꯤꯗꯥꯛꯇꫭ ꯉꯁꯤ ꯆꯥꯗ꯭ꯔꯦꯀꯣ
ꯅꯪꯒꯗ꯭ꯔꯥ
ꯑꯗꯨ ꯆꯥꯗ꯭ꯔꯦꯀꯣ ꯅꯪ
ꯐꯤ ꯑꯣꯏꯔꯦ ꯅꯪ ꯁꯨꯡꯊꯥ ꯊꯥꯔꯛꯇ꯭ꯔꫭ
ꯑꯗꯨ ꯑꯗꯨ ꯍꯤꯗꯥꯛꯇꯣ ꯆꯥꯕ ꯇꯣꯛꯈ꯭ꯔꯣ ꯑꯗꯨꯒ ꯀꯩꯅꯣ ꯍꯨꯏꯒꯤ ꯍꯤꯗꯥꯛꯇꯣ ꯍꯨꯏꯅ ꯆꯥꯕ ꯃꯆꯤꯟꯖꯥꯛꯇꯣ ꯑꯗꯨ ꯆꯥꯕ ꯍꯧꯔꫭ ꯃꯇꯨꯝ ꯃꯇꯨꯝ
ꯑꯪ ꯆꯕꯤꯔꫭ ꯑꯈꫭꯏꯗꯤ ꯌꯥꯔꯦ ꯐꯔ‌ꯦ ꯅꯪ ꯆꯝꯆꯤꯒꯥ ꯆꯥꯔꫭ
ꯑꯩꯗꯣ ꯁꯟꯒꯤ ꯆꯥꯔꯒ ꯂꯩꯔꯦ ꯑꯗꯨ ꯍꯨꯏꯒꯤꯗꯣ ꯍꯥꯎꯕꯅꯤ ꯍꯥꯎꯕꯅꯦ ꯑꯥ ꯃꯇꯨꯎꯝ ꯃꯃꯥꯃꯝ ꯆꯥꯎ ꯅꯣꯡꯃꯗ ꯑꯗꯨ ꯑꯣꯏꯔꯗꯤ ꯋꯥ ꯄꯥꯕ꯭ꯔꯦ
ꯐꯗꯦ ꯑꯈꫭꯏꯗꯤ
ꯅꯨꯡꯉꯥꯏꯔꯅꯤ
ꯆꯥꯗꯦ ꯆꯥꯗꯦ ꯆꯥꯅꯤꯡꯗꯦ
ꯎꯝ ꯀꯅꯥꯔꯥ ꯅꫭꯏ ꯈꯨꯟꯗ ꯅꯍꯥꯟ ꯅꯨꯄꯤ ꯆ‌ꯦꯜꯂꯛꯑꯒ ꯀꯞꯄꯦ ꯍꯥꯏꯕꯗꯣ
ꯎꯪ ꯅꯨꯄꯤꯔꯣ
ꯅꯠꯇꯦ ꯅꫭꯏ ꯈꯟꯗꯥ ꯅꯍꯥꯟ ꯅꯨꯄꯤ ꯆꯦꯜꯂꯛꯑꯒ ꯅꯨꯄꯥꯗꯨ ꯑꯣꯏꯅ ꯀꯥꯞꯄꯒ ꯂꯩꯔꯝꯃꯦ ꯍꯥꯏ
ꯑꯣ ꯅꯪ ꯑꫭꯏꯔꯝꯅꯤ ꯑꯗꯨꯗꫭ
ꯑꯗꯨ